ꯅꯪꯔꯣ
ꯍꯣꯏ
ꯅꯪ ꯆꯥꯛ ꯆꯥꯔꯕ꯭ꯔꯣ
ꯆꯥꯏꯌꯦ
ꯀꯔꯤ ꯑꯦꯟꯁꯥꯡ
ꯃꯤꯃꯤꯡ ꯆꯥꯏꯌꯦ
ꯅꯤꯟꯅꯤꯟ ꯆꯥꯏꯌꯦ ꯑꯣ ꯆꯤꯛꯀꯟꯔꯣ ꯑꯗꯨ
ꯍꯣꯏ ꯅꯤꯝ ꯅꯤꯝꯒꯤ ꯆꯤꯡꯒꯜꯅꯦ
ꯑꯁ ꯌꯥꯝ ꯐꯥꯏꯅꯦ ꯑꯗꯨ ꯅꯪ ꯌꯥꯝ ꯆꯥꯕ꯭ꯔꯣ
ꯆꯥꯏꯍꯦ
ꯑꯦꯁ ꯌꯥꯝ ꯐꯥꯏ ꯍꯦ ꯅꯪ ꯁꯤꯗꯤ ꯌꯥꯝ ꯐꯥꯏꯍꯦ ꯀꯅꯥꯅ ꯊꯣꯡꯕꯤꯕ꯭ꯔꯣ
ꯀꯅꯥꯅ ꯊꯣꯡꯕꯤꯕ꯭ꯔꯣ ꯏꯟꯁꯥꯡ ꯍꯜꯂꯣ ꯇꯗꯤꯅꯦ ꯅꯪꯒꯤ ꯇꯕ꯭ꯔꯣ
ꯇꯥꯕ꯭ꯔꯣ
ꯑꯣ ꯑꯣ ꯇꯥꯔꯦ ꯍꯣꯏ
ꯑꯥ ꯑꯗꯨ ꯀꯅꯥꯅ ꯆꯤꯀꯟ ꯊꯣꯡꯕꯤꯕ꯭ꯔꯣ ꯀꯅꯥꯅ ꯏꯟꯁꯥꯡ ꯊꯣꯡꯕꯤꯕ꯭ꯔꯣ ꯍꯥꯏꯕꯅꯤ ꯏꯕꯨꯡꯉꯣ ꯎ
ꯇꯥꯕ꯭ꯔꯣ ꯇꯥꯗꯦꯅꯦ ꯅꯪꯒꯤ ꯃꯈꯣꯟꯗꯣ ꯑꯁ ꯅꯪꯕꯨ ꯇꯥꯗꯦ ꯂꯥꯛꯑꯣ ꯁꯤꯗ
ꯐꯟ